ꯅꯪꯖꯗ ꯑꯉꯣ
ꯑꯣꯀꯦ ꯑꯣꯀꯦ
ꯅꯪꯁꯨ ꯑꯅꯛꯄ ꯃꯐꯝꯗ ꯂꯩꯔꯛꯑꯣ ꯑꯗꯨꯒ ꯑꯅꯛꯄꯗ ꯑꯣꯏꯅ ꯇꯥꯅꯅꯕ
ꯑꯥ
ꯌꯥꯝ ꯐꯣꯡꯉꯒꯦ
ꯉ ꯋꯥ ꯍ ꯑꯗꯨꯗ ꯊꯪꯗꯦꯗ
ꯏ ꯐꯅꯁꯅꯦ
ꯍꯥꯡꯖꯦ ꯁꯥꯡꯖꯦ ꯅꯪ ꯃꯤꯅꯤꯠ ꯃꯉꯥ ꯐꯧ ꯅꯪꯅ ꯃꯤꯅꯤꯠ ꯃꯉꯥ ꯍꯪꯐꯧ ꯅꯪꯅ ꯋꯥꯍꯪ ꯍꯪꯉꯛꯑꯣ ꯑꯩ ꯈꯨꯝꯃꯛꯛꯑꯒꯦ ꯑꯗꯨꯒ ꯇꯔꯨꯛꯇꯩꯩꯅ ꯇꯔꯥꯐꯧ ꯑꯩ ꯍꯪꯉꯛꯒꯦ ꯅꯪ ꯈꯨꯝꯃꯑꯣ ꯌꯥꯏꯅ ꯇꯨꯗ
ꯇꯔꯤꯛ ꯀꯩꯅꯣꯝ ꯄꯥꯔꯣꯃꯦ
ꯃꯤꯅꯤꯃꯝ ꯉꯥꯕꯧ ꯅꯪ ꯄꯩꯁꯥꯅ ꯍꯪꯉꯛꯑꯣ ꯑꯩ ꯈꯨꯃꯥꯒꯦ
ꯏꯝꯃꯦ ꯂꯀꯨꯕꯔ ꯀ ꯂꯩꯄꯤꯒꯦ
ꯀꯩ ꯋꯥ
ꯖꯕꯨ ꯀꯩꯒꯣꯏꯕꯤꯒꯦ
ꯀꯇ꯭ꯔꯤꯝꯒꯤ ꯂꯥꯏꯕꯕ
ꯌꯦꯁ
ꯑꯗꯨ ꯁꯤ ꯍꯒ
ꯀꯩꯅꯣꯅꯦ ꯍꯣꯏ ꯇꯨꯡꯒꯤ ꯄꯨꯁꯤꯗ꯭ꯔꯥ ꯀꯔꯤ ꯇꯧꯅꯦ
ꯑꯦꯖꯥꯡ ꯊꯣꯡꯒꯥꯏꯕ
ꯎꯝ
ꯗꯦ ꯇꯣꯔꯣꯕꯣꯠ ꯊꯣꯡꯉ ꯇꯣꯔꯣꯕꯣꯠ
ꯏꯅ ꯃꯖꯦ ꯐꯣꯟ ꯇꯥꯛꯥꯛ ꯌꯥꯦꯅ
ꯆꯦꯖꯣꯏ ꯁꯤꯒꯤꯗꯤ ꯇꯥꯁ ꯀꯌꯥ ꯁꯨꯔꯦ ꯍꯥꯏꯒꯦ ꯑꯣꯏ
ꯇꯥꯕꯔꯣ
ꯇꯥꯔꯦ ꯇꯥꯔꯦ
ꯑꯩꯅ ꯋꯥꯔꯤ ꯁꯥꯟꯅꯅꯕ ꯍꯣꯠꯅꯕꯗ ꯈꯨꯠꯇꯒ ꯊꯥꯡꯅꯂꯣꯏꯅ ꯂꯦꯟꯁꯤꯜꯂꯦꯗ
ꯌꯥꯔꯄꯤꯁ ꯀꯨꯝꯕ ꯑꯃ ꯊꯤꯟꯒꯗꯕꯅꯤ ꯁꯤꯗꯤ ꯀ꯭ꯂꯥꯎ ꯏꯁꯄꯤꯀꯔ ꯊꯥꯌꯥꯗꯕꯅꯤ
ꯑꯗꯨ ꯍꯦꯛ ꯐꯤ ꯁꯥꯕꯒꯝ ꯂꯪ ꯀꯣꯠꯐꯝꯁꯤꯗ
ꯀꯩꯅꯣꯝ ꯊꯤꯟꯖꯤꯜꯂꯒ ꯅꯨꯡꯉꯥꯏꯒꯗꯕꯅꯦ
ꯍꯧꯖꯤꯛꯀꯥꯟ ꯋꯦꯗꯔꯖꯤꯕꯨ ꯀꯝꯗꯧꯔꯤꯒꯦ
ꯌꯥꯝꯅ ꯍꯣꯠ ꯑꯧ
ꯌꯥꯗ꯭ꯔꯦꯅꯦ ꯋꯦꯗꯔꯥꯁꯦ ꯂꯣꯏ ꯀꯥꯏꯔꯦ ꯊꯥ ꯇꯔꯨꯛ ꯇꯔꯨꯛ ꯇꯪꯈꯥꯏ ꯇꯪꯈꯥꯏ ꯑꯣꯏꯕꯖꯦ ꯂꯣꯏ ꯁꯣꯏꯒꯔꯦꯅꯦ
ꯁꯛ ꯐꯖꯅꯤꯡꯗ꯭ꯔꯣ
ꯁꯛꯇꯨꯗꯤ ꯀꯅꯥ ꯊꯤꯅꯤꯡꯅꯤꯒꯦ ꯐꯖꯅꯤꯡꯗꯕꯕꯨ ꯀꯅꯥ ꯂꯩꯕꯒꯦ
ꯁꯛꯁꯨ ꯐꯖꯅꯤꯡꯏ ꯄꯩꯁꯥꯁꯨ ꯄꯥꯏꯅꯤꯡꯉꯤ ꯑꯥꯏ ꯐꯣꯟꯁꯨ ꯄꯥꯏꯅꯤꯡꯉꯤ
ꯄꯩꯁꯥ ꯆꯪꯉꯤꯅꯦ
ꯂꯥꯏꯔꯕ ꯏꯃꯨꯡ ꯑꯃꯗ ꯄꯨꯛꯄꯤꯔꯝꯃꯦ꯫
ꯑꯗꯨꯅꯤ ꯁꯣꯏꯔꯦ ꯍꯤꯡꯅꯤꯡꯉꯤꯕ ꯂꯥꯏꯐ ꯏꯁꯇ ꯑꯁꯤꯒ ꯆꯥꯟꯅꯗ꯭ꯔꯦ
ꯈꯗꯝꯅꯤ ꯍꯣꯏꯒꯨꯝꯕ ꯌꯗ ꯄꯣꯑꯝꯃꯅꯤꯀꯣ ꯈꯪꯒꯗꯕꯅꯤ ꯍꯥꯏꯩꯅꯒ
ꯌꯥꯝ ꯅꯨꯡꯉꯥꯏꯅꯤ ꯑꯗꯨꯗꯤ ꯇꯧꯅꯤꯡ ꯇꯧꯅꯤꯡ ꯇꯧ
ꯗꯤ ꯑꯗꯨꯛꯀꯤ ꯃꯇꯤꯛ ꯄꯥꯃꯦ ꯍꯥꯏꯇꯥꯔꯦ ꯑꯩꯁꯦ
ꯂꯥꯏꯔꯤꯛꯀꯗꯣ ꯈꯔ ꯄꯥꯎꯗꯅ
ꯍꯥ
ꯂꯥꯏꯔꯤꯛ ꯀꯗꯣ ꯈꯔ ꯄꯥꯎꯗꯅ
ꯄꯥꯗꯣꯏꯅꯤ ꯄꯥꯗꯣꯏꯅꯤ ꯑꯦꯛꯖꯥꯝ ꯃꯌꯥꯗ ꯄꯥꯗꯣꯏꯅꯦ꯫ ꯂꯥꯏꯔꯤꯛ
ꯂꯥꯏꯔꯤꯛ ꯈꯔ ꯄꯥꯕꯅꯗꯤ ꯐꯩꯗ
ꯇꯦꯟꯖꯤꯕꯨ ꯌꯥꯝ ꯂꯨꯕ꯭ꯔ
ꯀꯩ ꯍꯥꯏꯕ
ꯇꯦꯟꯖꯤꯕꯣ ꯌꯥꯝ ꯂꯨꯕꯔꯣ
ꯎꯝ ꯈꯔꯗꯤ ꯂꯨꯕꯅꯦ
ꯅꯪꯅ ꯀꯃꯥꯏꯅ ꯂꯨꯔꯤꯕ ꯃꯤꯅ ꯂꯣꯏ ꯂꯥꯏ ꯍꯥꯏ
ꯂꯥꯏꯕꯅꯤꯗ ꯌꯥꯝ ꯔꯨꯕꯕꯨꯗꯤ ꯅꯠꯇꯦ
ꯅꯣꯏ ꯃꯦꯇ꯭ꯔꯤ ꯊꯥꯕꯗꯗꯤ ꯄꯥꯁꯅ ꯃꯥꯛ ꯀꯌꯥ ꯑꯣꯏ
ꯑꯗꯨꯝ ꯆꯞ ꯃꯥꯟꯅꯅ ꯑꯣꯏꯔꯝꯒꯅꯤ
ꯀꯩꯕ
ꯑꯗꯨꯝ ꯆꯞꯃꯥꯟꯅꯅ ꯑꯣꯏꯔꯛ ꯑꯦ
ꯇꯋꯣꯏꯇꯤ ꯑꯗꯨꯝ
ꯍꯧꯖꯤꯛ ꯄꯥꯁꯃꯥ ꯑꯣꯟꯊꯣꯛꯈꯔꯕꯣ ꯍꯥꯏꯖꯦ
ꯄꯥꯁ ꯃꯥꯛ ꯇꯋꯦꯟꯇꯤ ꯑꯣꯏꯌꯦ
ꯑꯩꯈꯣꯏ ꯃꯇꯝꯗꯗꯤ ꯊꯥꯔꯇꯤ ꯊ꯭ꯔꯤꯔ ꯀꯩꯅꯣꯝ ꯑꯣꯏꯔꯛꯄꯅꯦ
ꯑꯣꯏꯒ
ꯑ ꯑꯗꯨꯃꯥꯏ ꯑꯣꯏꯒꯤꯅꯦ ꯑꯩꯈꯣꯢ ꯃꯇꯝꯗ
ꯄꯤꯛꯁꯟꯒ꯭ꯔꯦ ꯅꯨꯡꯉꯥꯏꯔꯦ
ꯐꯔꯦ ꯐꯔꯦ ꯀꯩꯅꯣꯁꯨ ꯌꯥꯝ ꯂꯥꯡꯅꯩꯁꯤꯅ
ꯂꯥꯏ ꯗꯨꯛꯀꯠꯄꯒꯤ ꯇꯔꯥꯥꯟ ꯇ꯭ꯔ
ꯀꯩꯅꯣ ꯂꯥꯏ ꯗꯨꯛꯀꯠꯄꯒꯤ ꯁꯦꯔꯥꯟ ꯇꯨꯔꯥꯟ ꯉꯥꯡꯅꯔꯤꯕꯨ ꯀꯔꯤ ꯂꯥꯏꯗꯨꯒꯦ ꯁꯔꯥꯟ ꯇꯨꯔꯥꯟꯅꯣ
ꯃ‌ꯣꯏ ꯂꯥꯏꯗꯨ ꯃ‌ꯣꯏ ꯂꯥꯏꯗꯨ ꯈꯪꯗ‌ꯦ
ꯀꯠꯄꯩ ꯀꯩꯅꯣꯕ
ꯍꯩ ꯂꯥꯏ ꯃꯈꯨꯠ ꯄꯥꯟꯗꯦ ꯂꯥꯏ ꯃꯈꯨꯠ ꯄꯥꯟꯗꯦ ꯍꯥꯏꯕ
ꯀꯔꯤꯅ‌ꯣꯅꯦ ꯋꯥꯔꯤꯗꯨꯕꯣ
ꯚꯤ ꯑꯦ ꯑꯣ ꯑꯥꯏ ꯄꯤ ꯀꯣꯜ ꯍꯥꯏꯁꯤꯕꯨ ꯀꯩꯅ‌ꯣ ꯚꯤ ꯑ‌ꯣ ꯑꯦꯜ ꯂ‌ꯣ ꯑꯥꯏ ꯔ‌ꯣ
ꯊ‌ꯣꯂꯩꯔ‌ꯣ
ꯃꯊꯛ ꯑꯃ ꯊꯥ ꯊꯣꯛꯏꯁꯤꯗꯤ ꯃꯇꯝ ꯆꯠꯄꯩꯁꯤꯗ
ꯑꯩꯉꯣꯟꯗꯗꯤ ꯀꯩꯝꯇ ꯊꯣꯛꯇꯦ ꯑꯣ ꯑꯣ ꯃꯊꯪꯒꯤꯁꯦ
ꯅꯣꯇꯤꯐꯤꯀꯦꯁꯟ ꯂꯥꯛꯄꯝꯗ ꯃꯊꯛꯇ ꯆꯤꯡꯗꯔ ꯌꯦꯡꯎ
ꯍꯣꯏ ꯍꯣꯏ ꯎꯔꯦ ꯈꯪꯗꯦ ꯁꯤꯀꯩꯅꯣ
ꯎꯝ
ꯈꯪꯗꯦ ꯀꯃꯥꯏꯅ ꯇꯧꯔꯤꯅꯣ ꯂꯥꯏꯔꯤꯛ ꯂꯥꯏꯔꯤꯁꯨꯨꯒꯗꯣ ꯇꯧꯊꯣꯛꯎꯅꯦ ꯁ꯭ꯀꯨꯜꯁꯨ ꯁꯨꯡꯆꯠ ꯆꯠꯇꯦ ꯅꯪꯅ ꯂꯥꯏꯔꯤꯛꯁꯨ ꯁꯨꯡ ꯄ ꯄꯥꯗꯦ ꯅꯪꯕꯨ ꯀꯃꯥꯏꯅ ꯇꯧꯔꯤꯒꯦ
ꯍꯤꯡꯉꯤꯁꯤꯅꯤ
ꯉꯧꯗ‌ꯣꯏ ꯀꯥꯡꯈꯧꯁꯦ ꯑꯩꯗꯤ ꯆꯥꯕ ꯌꯥꯔꯔꯣꯏ
ꯄꯥꯁ ꯇꯧꯔ ꯇꯧꯔ ꯐꯅꯤ ꯒ ꯍꯥꯏꯔꯛꯇ‌ꯦ ꯃꯊꯪ ꯆꯍꯤ ꯂꯩꯔꯤ ꯎꯝ
ꯉꯧꯗꯧꯔꯤꯕ ꯊꯣꯡꯗꯧꯔꯤꯕ ꯍꯦꯟꯖꯥꯡꯁꯦ ꯑꯩ ꯏꯁꯥꯗꯤ ꯆꯥꯕ ꯌꯥꯔꯔꯣꯏ
ꯀꯥꯡꯕꯨ ꯐꯖ ꯇꯧꯗꯣꯏꯔ ꯍꯥꯏꯁꯦ
ꯎꯝ
ꯃꯍꯤ ꯌꯥꯎꯗꯕꯤ
ꯃꯍꯤ ꯉꯁꯥꯏ ꯑꯌꯨꯛꯀꯤ ꯀꯥꯡꯁ‌ꯣꯏ
ꯑꯁ ꯂ‌ꯣꯏꯔ‌ꯦꯍ‌ꯦ ꯑꯍꯥꯎ ꯑꯃ ꯊ‌ꯣꯡꯒꯥꯏꯔꯗꯧꯅ
ꯉꯁꯥꯏ ꯑꯌꯨꯛꯀꯤ ꯀꯥꯡꯁꯣꯏꯗꯨ ꯁꯧꯖꯔꯁꯅ‌ꯣ ꯀꯥꯡꯒꯧ ꯕꯣꯔꯤ ꯈꯔ ꯑꯃ ꯍꯥꯞꯄꯤꯔꯅꯤ
ꯆꯥꯛꯀꯧꯕꯁꯤ ꯀꯩ ꯊꯥꯗꯅꯣ
ꯑꯣꯛꯇ‌ꯣꯕꯔ
ꯌꯧꯔꯛꯀꯗꯧꯔꯦ ꯊꯥ ꯒꯥꯁꯤ ꯑꯃꯇ ꯈꯪꯍꯧꯗ꯭ꯔ‌ꯦ ꯇꯧꯏ ꯍꯧꯖꯤꯛꯀꯥꯟꯁꯤ
ꯅꯕꯦꯝꯕꯔ ꯔ ꯃꯗꯨꯇꯥꯅꯤ ꯅꯣꯏ ꯅꯣꯏ ꯁꯥꯕꯣ ꯄꯦꯟꯗꯣ ꯅꯣꯏꯒꯗꯤ ꯈꯪꯅꯗ꯭ꯔꯣ
ꯈꯪꯅꯩ
ꯀꯌꯥꯝ ꯊꯥꯀꯂꯤꯗ
ꯀꯔꯤ ꯇꯨꯝ ꯇꯥꯈꯠꯂꯤꯅꯣ
ꯀꯤꯝ
ꯃꯃꯥꯡꯗ ꯎꯝ ꯍꯥ ꯀꯥꯏꯗꯩꯅꯣ ꯍ‌ꯦ ꯍꯧꯗ ꯉꯥꯏꯔꯤꯗ ꯌꯥꯝ ꯐꯔꯣꯂꯑꯣꯦ ꯅꯪꯗꯤ ꯃꯣꯏꯗꯒ ꯕꯣꯔꯗꯤꯡ ꯂꯩꯔꯣꯏꯗ꯭ꯔꯣ ꯑꯦꯛꯖꯥꯝ ꯊꯥꯔꯝꯗꯥꯏ
ꯂꯩꯔꯣꯏꯗ ꯀꯩꯗꯧꯕ ꯂꯩꯗꯣꯏꯅ ꯃꯥ ꯉꯂ
ꯑꯗꯨ ꯌꯨꯝꯗ ꯑꯗꯨꯏꯇꯥꯔꯦ
ꯁ꯭ꯀꯨꯜꯒꯤ ꯗꯦ ꯕꯣꯔꯗꯤꯡ ꯌꯥꯎꯔꯒ ꯑꯗꯨꯝ ꯊꯥ ꯇꯥꯕꯅꯤ
ꯑꯗꯨꯒ ꯁ꯭ꯀꯨꯜꯗꯨꯅꯁꯨ ꯆꯠꯊꯂ
ꯐꯨ ꯁꯥꯥꯕ ꯍꯧꯔꯦ ꯀ ꯇ ꯂꯦ ꯐꯔꯦ ꯅꯃꯤꯅꯤꯅꯤꯦ ꯇ ꯀꯥꯕ
ꯀꯨꯟ ꯆꯠꯄ꯭ꯔꯣ ꯀꯔꯝ ꯀꯥꯟꯗ ꯆꯠꯀꯦ ꯍꯥꯏꯁꯤꯕꯣ
ꯃꯤ ꯅꯅꯤ ꯂꯦꯠꯇꯕꯤꯁꯨꯔꯕꯅꯤꯦ
ꯀꯃꯥꯏ ꯀꯃꯥꯏ ꯇꯧꯍꯧꯔꯤꯒꯦ ꯁ꯭ꯀꯨꯜꯒꯤ ꯑꯦꯟꯚꯥꯏꯔꯣꯟꯃꯦꯟꯗꯨꯕꯣ
ꯁ꯭ꯀꯨꯜꯒꯤ ꯑꯦꯟꯚꯥꯏꯔꯣꯟꯃꯟꯅ ꯑꯗꯨꯝ ꯋꯥ ꯈ ꯈꯪꯅ ꯑꯗꯨꯝ ꯂꯩꯍꯧꯋꯤ
ꯑꯩꯈꯒꯤ ꯃꯤ ꯋꯥꯅꯣ ꯍꯥꯏꯁꯦ ꯁ꯭ꯀꯨꯜꯗꯕꯨ
ꯣꯏ ꯃꯁ ꯄ
ꯆꯥꯎꯔꯝꯃꯅꯤꯅꯦ
ꯆꯥꯎ
ꯐꯖꯖꯥꯔꯝꯃꯅꯤ
ꯀꯨꯀꯤꯒ ꯃꯥꯜꯂꯤ ꯑꯩꯈ‌ꯣꯏꯁꯨ ꯗꯥꯎ ꯌ‌ꯦꯡ ꯌꯥꯏ ꯀꯩꯅ‌ꯣ ꯍꯧꯖꯤꯛꯀꯥꯟ ꯅꯨꯄꯥ ꯍꯣꯏꯅꯦ ꯂꯤꯁꯤꯡ ꯀꯨꯟꯇꯔꯦꯠ ꯌꯨꯛ ꯁꯨꯔꯤ
ꯑꯕꯨꯡ ꯂꯩꯕ꯭ꯔꯣ
ꯥꯏ
ꯑꯗꯨꯗꯩꯅꯣ ꯃꯥ ꯑꯗꯨꯗ
ꯑ ꯍꯒꯃꯦꯌꯥꯝ ꯀ
ꯃꯣꯏꯃꯅ ꯐꯣꯟ ꯑꯃ ꯂꯩꯔꯛꯈ꯭ꯔꯗꯥꯏ ꯃꯣꯏꯁꯨ
ꯂꯩꯔꯤ ꯀꯝꯄꯦꯅꯤ ꯆꯠꯅꯗꯕ ꯑꯃ ꯑꯉꯥꯎꯕꯨꯝ
ꯀꯩ ꯀꯝꯄꯦꯅꯤꯅꯣ ꯍꯥꯏꯁꯦ
ꯌꯦ ꯂꯩꯌꯦꯦ
ꯐꯣꯟ ꯃꯃꯤꯡꯗꯣ ꯑꯥꯏ ꯄꯤ ꯑꯦꯜ ꯍꯥꯏꯁꯦ ꯍꯣꯏ
ꯅ ꯏꯗꯤ ꯅ ꯏ ꯁꯤ ꯀ
ꯀꯗꯤ ꯌꯥꯝ ꯐꯖꯍꯧꯕꯅꯤ
ꯑꯩꯣꯏꯅꯦ ꯍꯥꯏꯁꯦ ꯃꯤꯡꯖꯦ ꯃꯃꯥꯡꯒꯨꯝꯕ ꯎꯄꯨ ꯃꯅꯨꯡꯒꯨꯝꯕꯗ ꯈꯤꯜꯂ ꯊꯝꯒꯗꯕ ꯄꯣꯠꯅꯦꯕ ꯎ
ꯅ ꯁꯅꯥ ꯊꯝꯃꯒ ꯂꯩꯔꯣꯏ ꯍꯥꯏꯕꯅꯤ ꯈꯪꯗꯦ
ꯎꯝ ꯎ ꯀꯩꯕ
ꯇꯥꯁ ꯀꯌꯥ ꯁꯨꯔꯒꯦ
ꯑꯩꯒ꯭ꯔꯣ
ꯍꯣꯏ ꯑꯩꯈꯣꯏꯒꯤꯦ
ꯑꯩ ꯊ꯭ꯔꯤ ꯑꯅꯤ ꯁꯨꯕ꯭ꯔꯦ ꯑꯥ ꯀꯩꯅꯣ ꯐ ꯑꯍꯨꯝ ꯈꯗꯪ ꯉꯉꯔ ꯁꯤ ꯈꯥꯅꯦꯅꯤ ꯈꯇꯉ
ꯑꯣ
ꯣꯏ ꯆꯔꯦ ꯂꯥꯁꯗꯦ ꯊꯥꯏ ꯑꯕꯣ ꯑꯩ ꯂꯥꯏꯛ ꯏꯁꯄꯤꯀꯔ ꯊꯥꯗ‌ꯦ
ꯎꯝ ꯃꯁꯥ ꯂꯥꯛꯀꯦ ꯍꯥꯏꯕꯅꯤ ꯑꯗ‌ꯣꯝꯆꯥ
ꯑꯣ ꯃꯤ ꯇ꯭ꯔꯥꯏꯟꯊ‌ꯣꯏ ꯄꯑꯣ ꯄꯠ ꯂꯥꯎ ꯇꯠꯂꯤ ꯃꯊꯟꯇ ꯑꯗꯨꯝ ꯀꯛꯄꯟ ꯕ‌ꯦꯔꯥꯟ
ꯃꯣꯏꯔꯥꯡ ꯀꯥꯡꯕꯨꯒꯤ ꯔꯤꯡ ꯔꯣꯗꯠꯇꯣ ꯆꯠꯂꯕꯣ
ꯆꯠꯇꯤ ꯍꯥꯏꯗꯦ ꯌꯥꯡꯕꯨ
ꯑꯗꯨꯗ ꯐꯖꯕ ꯃꯥꯜꯂꯦ
ꯃꯤ ꯌꯥꯝ ꯆꯠꯅꯩꯕ ꯕꯦꯝꯃꯒ ꯁꯥꯟꯇꯅꯨꯒꯁꯨ ꯉꯁꯤ ꯆꯠꯂꯨꯏꯌꯦ ꯑꯗꯨꯗ
ꯌꯥꯕꯥ ꯌꯥꯏ ꯌꯥꯅꯤꯕ ꯌꯨ ꯄꯤ ꯑꯩ ꯒꯨꯝꯕ ꯎꯝ ꯆꯂ ꯑꯑꯣ
ꯔꯤꯡꯔꯖ
ꯑꯗꯨ ꯍꯟꯗꯛ ꯔꯤꯁꯨ ꯊꯥꯒꯠ
ꯎꯝ ꯋꯥꯋꯥꯛꯀꯤꯡꯒ ꯌꯥꯝ ꯆꯠꯅꯩꯌꯦ ꯋꯥꯋꯥꯛꯀꯤꯡ ꯆꯥꯟꯅꯕ ꯂꯝꯕꯤꯅꯤ ꯑꯗꯨꯗ ꯀꯩꯁꯨ ꯀꯅꯥ ꯒꯥꯏ ꯊꯧꯕꯤꯗꯣꯏꯅꯣ
ꯐꯥꯎꯅꯩꯍꯦ ꯑꯗꯨꯝ ꯏ ꯌꯥꯝ ꯐꯧꯋꯦ ꯂꯝꯐꯥꯎꯗ ꯐꯥꯎꯗꯤ ꯅꯨꯡꯉꯥꯏꯔꯦ ꯀꯩꯅꯣ ꯑꯩꯉꯥꯡꯅ ꯐꯣꯡꯗꯣꯛꯀꯦ ꯍꯥꯏꯗ‌ꯣ ꯐꯠꯂꯥꯎ